ꯇꯧꯔꯤꯅꯣ
ꯑꯣ ꯍꯤꯞꯄꯤꯌꯦ ꯅꯪꯗꯤ꯫
ꯆꯞ ꯃꯅꯩꯅ ꯑꯩꯁꯨ ꯇꯧꯅꯤꯉꯥꯏ ꯂꯩꯇꯕꯒꯤꯀꯣ
ꯑ ꯑꯩꯁꯨ ꯍꯧꯖꯤꯛꯗ ꯀꯣꯏꯕ ꯆꯠꯂꯒ ꯍꯜꯂꯛꯄ ꯉꯥꯏꯔꯤꯌꯦ꯫
ꯁꯟꯗꯦꯅꯤꯅ ꯀꯣꯏꯕ ꯆꯠꯄ ꯅꯨꯡꯉꯥꯏꯕ꯭ꯔꯣ꯫
ꯑꯥ꯫
ꯀꯅꯥꯒ ꯆꯠꯄ꯭ꯔꯣ꯫
ꯏꯃꯥꯟꯅꯕꯤ ꯈꯣꯏ ꯃꯤ ꯌꯥꯝꯃꯦ ꯑꯩꯈꯣꯏ ꯈꯨꯟꯒꯤ ꯂꯩꯁꯥ ꯄꯥꯈꯪ ꯈꯣꯏ
ꯁꯦꯁ
ꯀꯩꯅꯣꯗ ꯋꯥꯇꯔ ꯐꯣꯜ ꯂꯩꯌꯦꯕ ꯑꯩꯈꯣꯏ ꯈꯨꯟ ꯃꯅꯥꯛꯇꯀꯣ ꯑꯗꯨꯒꯤ ꯌꯦꯡꯕ ꯆꯠꯄ꯫
ꯈꯨꯟꯗ ꯂꯩꯕ꯭ꯔꯣ꯫
ꯑ ꯂꯩꯌꯦ꯫ ꯀ꯭ꯔꯤ ꯏꯟꯁꯥꯡ ꯆꯥꯕ꯭ꯔꯣ꯫
ꯉꯁꯤꯔꯣ ꯑꯌꯨꯛꯔꯣ꯫
ꯑꯥ꯫
ꯊꯔꯣꯏꯒ ꯊꯔꯣꯏꯁꯨ ꯆꯥꯏ ꯑꯗꯨꯒ ꯆꯦꯡꯒꯨꯝꯁꯨ ꯆꯥꯏ꯫ ꯎꯝ ꯅꯣꯏꯗꯤ꯫
ꯑꯩꯗꯤ ꯑꯩꯁꯨ ꯎꯝ ꯕꯦꯝꯕꯨꯨꯁꯨꯠ ꯆꯥꯏ꯫
ꯕꯦꯝꯕꯨꯁꯨꯠ꯫
ꯑꯥ꯫
ꯍꯧꯏꯅꯦ ꯅꯣꯏꯅ ꯑꯃꯨꯛ ꯃꯇꯝꯅꯤꯅꯀꯣ꯫
ꯍꯣꯏ ꯗꯨꯅꯤ꯫
ꯍꯨꯏꯗꯤ ꯀꯅꯥ ꯀꯅ ꯂꯩꯕ꯭ꯔꯣ꯫
ꯍꯨꯖꯤꯛ꯫ ꯍꯧꯖꯤꯛꯇꯤ ꯃꯤ ꯂꯩꯗꯦꯗ ꯑꯩꯈꯣꯏ ꯑꯩꯒꯤ ꯏꯅꯥꯎ ꯅꯨꯨꯄꯥ ꯑꯃ ꯂꯩꯌꯦ꯫ ꯂꯣꯏꯅꯃꯛ ꯍꯧꯗ꯭ꯔꯤꯗ ꯆꯥ ꯆꯥꯠꯇꯔꯣ
ꯆꯠꯇꯔꯦ ꯍꯧꯖꯤꯛꯇ ꯉꯥꯏꯔꯤ ꯇꯨꯝꯒ ꯍꯧꯒꯠꯄ ꯉꯁꯥꯏ ꯇꯨꯝꯃꯝꯕꯗꯣ ꯃꯇꯝ ꯍꯦꯟꯗꯣꯛꯈ꯭ꯔꯕ꯫
ꯍꯩꯍ꯫
ꯕꯣꯜ ꯌꯦꯡꯗ꯭ꯔꯣ ꯅꯦꯋꯥꯛ ꯐꯠꯇꯕ ꯃꯥꯅꯀꯣ
ꯊꯩꯗ ꯅꯪ ꯈꯣꯝꯖꯟ ꯁꯤꯡ ꯇꯥꯏꯗ ꯑꯩ ꯇꯥꯗ꯭ꯔꯣ
ꯅꯪꯒꯤ ꯇ꯭ꯔꯦꯛꯀꯤꯡ ꯆꯠꯄꯒꯨꯝꯅ ꯇꯧꯋꯦꯕ ꯍꯧꯖꯤꯛꯇꯤ ꯇꯧꯗ꯭ꯔꯦ
ꯕꯣꯅꯤ ꯑꯁ ꯕꯣꯜ ꯌꯦꯡꯃꯟꯗꯅ ꯇꯨꯝꯕꯁꯨ ꯃꯇꯝ ꯅꯥꯏꯗ꯭ꯔꯦ
ꯑꯣ
ꯍꯣꯔꯦꯟꯁꯨ ꯑꯃꯨꯛꯀ ꯌꯦꯡꯈꯤꯅꯤ ꯎꯝ
ꯉꯁꯤꯗꯤ ꯀꯩꯅꯣꯗ ꯂꯩꯅ ꯅꯨꯡꯗꯥꯡ ꯄꯨꯡ ꯑꯃ ꯃꯈꯥꯏꯗ ꯍꯌꯦꯡꯗ ꯂꯩꯅ
ꯎꯝ ꯑꯗꯨꯗ ꯑꯃꯨꯛ
ꯎꯝ ꯑꯩꯁꯨ ꯌꯦꯡꯒꯅꯤ ꯉꯁꯤꯗꯤ ꯑꯩꯒꯤ ꯁꯄꯣꯔꯇꯔ ꯇꯤꯝ ꯕ꯭ꯔꯥꯖꯤꯜ ꯊꯣꯏꯑꯦꯕ ꯑꯗꯨꯒꯤ
ꯁꯦꯁ ꯑꯗꯨꯅꯦꯕ ꯈꯪꯉꯤꯕ ꯊꯩꯗꯦ
ꯅꯪꯗꯤ ꯀꯅꯥꯔꯣ ꯀꯅꯥꯔꯣ ꯁꯞꯄꯣꯠꯇ ꯅꯪꯒꯤ
ꯑꯩꯗꯤ ꯑꯩꯒꯤ ꯐ꯭ꯂꯦꯛꯇꯨꯅ ꯈꯪꯉꯝꯃꯅꯤꯅ ꯋꯥꯆꯦꯞꯇ
ꯐ꯭ꯂꯦꯛ ꯈꯪꯗꯦꯗ
ꯄꯣꯔꯇꯨꯒꯜ
ꯑꯥ
ꯉꯁꯤ ꯅꯦꯃꯥꯔ ꯁꯥꯟꯅꯍꯪꯅꯤ ꯍꯥꯏꯕ꯭ꯔꯣ ꯅꯣꯏ ꯅꯦꯃꯥꯔꯕꯣ
ꯍꯣꯏ ꯉꯁꯤ ꯐꯖꯅ ꯌꯦꯡꯊꯣꯛꯀꯦ
ꯅꯠꯇꯩ ꯉꯁꯤ ꯁꯥꯟꯅꯒꯅꯤ ꯍꯥꯏꯕꯔ ꯃ
ꯑ ꯆꯥꯒꯅꯤ ꯍꯌꯦꯡ ꯉꯁꯤ ꯂꯩꯇ꯭ꯔꯦ ꯍꯥꯏꯔ ꯑꯗꯣ ꯍꯌꯦꯡ ꯄꯨꯡ ꯑꯃ ꯃꯈꯥꯏ ꯎꯝ ꯑꯦꯝꯗꯀꯣ
ꯎꯝ
ꯕ꯭ꯔꯥꯖꯤꯜꯒ ꯅꯣꯔꯋꯦ ꯁꯥꯟꯅꯒꯅꯤ
ꯐꯖꯒꯅꯤ ꯑꯗꯨ ꯃꯦꯁꯇꯣ
ꯎꯝ ꯌꯥꯅꯤ ꯍꯣꯏ ꯍꯣꯏ ꯌꯥꯝ ꯐꯅꯤ ꯇꯧꯕꯅꯦ ꯑꯗꯨ ꯍꯜꯂꯟꯗꯣ
ꯀꯃꯥꯏ ꯇꯧꯕꯔꯣ
ꯃꯥꯒꯤ ꯀꯩꯅꯣ ꯁꯥꯡ ꯁꯥꯡꯉꯒ ꯍꯛ ꯑꯦ
ꯎꯝ ꯐꯤꯔꯂꯣ
ꯎꯝ ꯏꯒꯣ ꯌꯥꯝ ꯆꯥꯎꯋꯦ ꯑꯗꯨꯒ ꯃꯥꯒꯤ ꯅꯛ ꯍꯥꯏꯕ꯭ꯔꯥ ꯀꯔꯤ ꯍꯥꯏꯕ꯭ꯔꯥ ꯃꯥꯒꯤ ꯅꯦꯛꯇꯣ
ꯎꯝ ꯎꯝ
ꯁꯥꯡꯕꯗ ꯎꯝ ꯉꯥꯛ ꯍꯥꯏꯕ꯭ꯔꯥꯗꯣ
ꯎꯝ
ꯅꯛ ꯍꯥꯏꯕ꯭ꯔꯥ ꯉꯥꯛ
ꯉꯥꯛ ꯉꯥꯛ ꯃꯉꯥꯛꯇꯣ
ꯑꯥ
ꯋꯥꯡꯃꯟꯕꯒꯤ ꯁꯥꯡꯃꯟꯕꯒꯤ ꯀꯣꯟꯕꯅꯦ ꯃꯥꯒꯤ ꯐꯤꯒꯔꯗꯨꯅ
ꯑꯗꯨꯅꯦ ꯑ ꯆꯣ ꯀꯔꯤꯔꯥ
ꯆꯥꯔꯁꯀꯤ ꯇꯥꯕ꯭ꯔꯣ ꯎꯝ ꯁꯦꯀꯦꯟ ꯕꯦꯜꯅꯦ ꯑꯗꯨꯗꯤ ꯎꯝ ꯑꯁ ꯈꯨꯟꯗ ꯂꯩꯕ ꯅꯨꯡꯉꯥꯏꯕ꯭ꯔꯣ ꯀꯃꯥꯏ ꯀꯃꯥꯏꯅ ꯇꯧꯕ꯭ꯔꯣ
ꯈꯨꯟꯗ ꯍꯣ ꯅꯨꯡꯉꯥꯏꯗ ꯍꯧꯖꯤꯛꯇꯤ ꯁꯥꯕꯁꯨ ꯁꯥꯏꯌꯦ ꯍꯧꯖꯤꯛꯇꯤ ꯌꯥ ꯁꯥꯔꯁꯨ ꯅꯨꯡꯁꯤꯠꯇꯣ ꯌꯥꯝ ꯀꯟꯅ ꯁꯤꯠꯂꯦꯕꯀꯣ
ꯑꯣ
ꯑꯗꯨꯅ ꯂꯩꯕ ꯅꯨꯡꯉꯥꯏꯌꯦ
ꯌꯥꯝ ꯐꯩꯅꯦ ꯑꯁ ꯋꯥꯇꯔꯐꯣꯜ ꯂꯩꯔꯗꯤ ꯆꯠꯄ ꯅꯨꯡꯉꯥꯏꯅꯤꯅꯦ ꯅꯣꯏ ꯐꯝꯁꯦ
ꯎꯝ ꯋꯥꯇꯔꯐꯣꯜ ꯑꯥ ꯃꯊꯛ ꯍꯥꯏꯋꯦ ꯃꯊꯛꯇ ꯂꯩꯑꯦꯕ ꯌꯥꯝꯅꯗꯤ ꯐꯖꯕ ꯅꯠꯇꯦ ꯑꯗꯨ ꯑꯣꯏꯔꯁꯨ ꯋꯥꯇꯔꯐꯣꯜꯗ ꯌꯥꯝ ꯋꯥꯡꯉꯦꯕꯀꯣ ꯏꯁꯤꯡꯁꯨ ꯌꯥꯝ ꯌꯥꯝꯕ ꯅꯠꯇꯦ ꯑꯗꯨ ꯑꯣꯏꯔꯁꯨ ꯎꯝ ꯀꯔꯤꯔꯥ ꯌꯥꯝ ꯐꯖꯗ꯭ꯔꯁꯨ ꯄꯨꯟ ꯌꯥꯝꯃꯤ ꯌꯥꯝ ꯌꯥꯝ ꯄꯨꯜꯂꯒ ꯆꯠꯄꯗꯣ ꯅꯨꯡꯉꯥꯏꯕꯗꯣ
ꯎꯝ ꯎꯝ
ꯌꯦꯡꯉꯣ
ꯅꯣꯏ ꯌꯨꯝꯒ ꯅꯛꯄ꯭ꯔꯣ
ꯎꯝ ꯏꯅꯝꯃ ꯅꯛꯄ ꯅꯠꯇꯦꯗ ꯈ꯭ꯔꯗꯤ ꯆꯠꯂꯦ ꯀꯤꯂꯣꯃꯤꯇꯔ ꯑꯃ ꯑꯅꯤꯒꯨꯝꯕ ꯆꯠꯂꯦ
ꯑꯣ
ꯑꯍꯨꯝꯂ ꯈꯪꯗꯦ
ꯈꯣꯡꯅ ꯑꯗꯨꯝ ꯆꯠꯄ꯭ꯔꯣ ꯒꯥꯔꯤꯅ ꯆꯠꯄ꯭ꯔꯣ ꯅꯠꯇ꯭ꯔꯒ
ꯒ꯭ꯔꯤꯅꯁꯨ ꯆꯠꯄ ꯌꯥꯎꯏ ꯑꯩꯈꯣꯏꯗꯤ ꯆꯪꯕꯗꯤ ꯈꯣꯡꯅ ꯆꯪꯉꯦ ꯑꯗꯨꯒ ꯑꯃꯨꯛ ꯍꯜꯂꯛꯄꯗꯤ ꯒꯥꯔꯤꯅ ꯍꯜꯂꯛꯑꯦ
ꯌꯥꯏꯅꯦ ꯋꯥꯇꯔꯐꯣꯜ ꯂꯩꯇꯕꯒꯣ ꯑꯗꯨꯗꯤ
ꯑꯥ ꯁ꯭ꯋꯤꯝꯃꯤꯡ ꯇꯧꯕ ꯃꯐꯝꯁꯨ ꯂꯩꯕꯀꯣ ꯗꯨꯝ ꯅꯨꯡꯉꯥꯏꯌꯦ
ꯁ꯭ꯋꯤꯝꯃꯤꯡꯒꯤꯒꯨꯝꯕꯗꯤ ꯂꯩꯌꯦꯕꯀꯣ ꯁ꯭ꯋꯤꯝꯃꯤꯡ ꯄꯨꯜꯒꯨꯝꯕꯗꯤ ꯑꯗꯣ ꯄꯩꯁꯥ ꯄꯤꯒꯦ ꯇꯧꯕ ꯏꯔꯣꯏꯕ ꯌꯥꯕ ꯑꯗꯨꯗꯤ ꯐ꯭ꯔꯤꯗꯗꯤ ꯌꯥꯗꯕ
ꯎꯝ
ꯅꯣꯏ ꯌꯦꯟ ꯌꯥꯝ ꯃꯥꯜꯂꯦꯀꯣ ꯌꯦꯟ ꯃꯈꯣꯟ ꯇꯥꯏꯀꯣ
ꯍꯣꯏ ꯇꯥꯕ ꯅꯨꯡꯉꯥꯏꯕ꯭ꯔꯥ
ꯍꯨꯝ
ꯇꯥꯕ ꯅꯨꯡꯉꯥꯏꯕ꯭ꯔꯥ
ꯎꯝ
ꯅꯣꯡꯃ ꯄꯨꯔꯛꯑꯣꯅꯦ ꯆꯥꯃꯤꯟꯅꯁꯤꯅꯦ
ꯎꯝ ꯅꯪꯗꯤ ꯆꯤꯡꯗꯔꯣ ꯇꯝꯗꯔꯣ
ꯈꯪꯗꯦꯗ ꯆꯤꯡꯁꯨ ꯅꯠꯇꯦ ꯇꯝꯁꯨ ꯅꯠꯇꯦ ꯇꯝꯅꯤ ꯍꯥꯏꯇꯥꯔꯦꯅꯦ
ꯎꯝ
ꯐꯔꯛ ꯇꯅꯤ ꯂꯩꯌꯨ ꯆꯤꯡꯃꯛꯇ ꯅꯠꯇꯕꯀꯣ ꯑꯩꯈꯣꯏꯁꯦ
ꯎꯝ
ꯇꯝꯁꯨ ꯇꯝꯕꯨꯗꯤ ꯆꯤꯡꯉꯦ ꯇꯝ ꯍꯥꯏꯇꯥꯔꯦ
ꯎꯝ ꯀꯣꯏꯁꯟ ꯅꯨꯡꯉꯥꯏ ꯅꯨꯡꯉꯥꯏꯕ ꯍꯪꯉꯨꯅꯦ
ꯍꯪꯁꯤꯔꯣ ꯑꯁ ꯑꯩ ꯍꯪ ꯃꯤ ꯀꯣꯜ ꯇꯧꯕꯁꯤꯡꯁꯦ ꯑꯩꯅ ꯉꯥꯛꯇꯪ ꯇꯧꯕꯒꯤꯀꯣ ꯇꯜꯂꯦꯕ ꯏꯀꯥꯏꯌꯦꯕꯥ
ꯑꯩꯁ
ꯑꯁꯦꯡꯕꯅꯦ ꯀꯣꯏꯁꯟ ꯇꯧꯅꯔꯗꯤ ꯈꯨꯝꯅꯤꯡꯉꯥꯏ ꯂꯩꯔꯣꯏꯌꯦ ꯅꯣꯏ
ꯂꯩꯅꯤꯍꯦ ꯅꯪꯑꯣ ꯈꯨꯝꯊꯣꯔꯛꯑꯗꯤ ꯑꯩꯈꯣꯏ ꯁꯨꯝ ꯅꯪꯒꯤ ꯋꯥ ꯃꯇꯨꯡ ꯏꯟꯅ ꯍꯥꯏꯒꯅꯤꯅ ꯈꯨꯝꯒꯅꯤꯅ
ꯍꯥꯏꯗꯣꯛꯂꯔꯣꯏ ꯑꯗꯨꯗꯤ
ꯎꯝ
ꯎꯝ ꯍꯥꯟꯅ ꯍꯧꯔꯒꯦꯀꯣ ꯑꯗꯨꯗꯤ
ꯍꯧꯔꯣ ꯍꯧꯕ ꯌꯥꯔꯦ ꯑ
ꯆꯥꯛ ꯌꯦꯟꯖꯥꯡ ꯊꯣꯡꯕ ꯍꯧꯔꯕꯣ
ꯍꯧꯗ꯭ꯔꯤ ꯍꯧ ꯈꯔ ꯂꯩꯔꯤꯗꯤ ꯍꯧꯔ ꯍꯧꯈ꯭ꯔꯅꯤ
ꯅꯪꯅ ꯊꯣꯡꯕꯔꯣ ꯅꯠꯇ꯭ꯔꯒ ꯅꯣꯏ ꯃꯥꯗꯔꯅ ꯊꯣꯡꯕ꯭ꯔꯣ꯫
ꯑꯩꯅ ꯊꯣꯡꯕ ꯇꯥꯔꯦꯅꯦ ꯉꯁꯤꯗꯤ ꯑꯩꯒꯤ ꯃꯗꯔ ꯈꯣꯏ ꯂꯩꯇꯦꯕ꯫
ꯅꯣꯏꯒꯤ ꯏꯟ ꯆꯥꯔꯖꯇꯤ ꯄꯨꯡ ꯀꯌꯥ ꯀꯕ꯭ꯔꯣꯅꯦ ꯏꯚꯤꯅꯤꯡꯒꯤ꯫ ꯍꯥ ꯇꯥꯕ꯭ꯔꯣ ꯀꯔꯤꯅꯣ ꯇꯥꯗꯦꯍꯦ